ꯑ ꯍꯑꯩꯁ
ꯇꯥꯔꯦ ꯇꯥꯔꯦ ꯇꯥꯕ꯭ꯔꯣ
ꯌꯥꯝꯅ ꯏꯪ ꯇꯞꯄ ꯃꯥꯜꯂꯦꯀꯣ ꯍꯜꯂꯥꯎ ꯀꯥꯟꯅ ꯍꯥꯏꯌꯦꯀꯣ
ꯑꯩꯈꯣꯏꯗꯤ ꯑꯗꯨꯝ ꯏꯡ ꯇꯞꯅꯤꯅ ꯃꯍꯧꯁꯥꯗ ꯎꯄꯥꯏ ꯂꯩꯇꯦ ꯅꯣꯏ ꯎ ꯅꯣꯏ ꯅꯣꯏꯒꯨꯝꯗꯕꯅꯤꯅ ꯀꯣꯏꯈꯣꯏꯗꯤ ꯑꯩꯈꯣꯏꯗꯤ ꯌꯥꯝ ꯏꯪꯇꯕꯅꯦ ꯃꯍꯧ
ꯑꯗ ꯑꯗꯩ ꯌꯥꯝ ꯊꯥꯖꯗꯦ ꯍꯥꯏꯕ ꯅꯪ ꯁꯨꯃꯥꯏꯅ ꯇꯧꯔꯛꯀꯅꯤ ꯍꯥꯏꯕꯁꯦ ꯅꯪ ꯁꯛ ꯌꯦꯡꯀꯥꯟꯗ ꯅꯪ ꯁꯛ ꯌꯦꯡꯉꯀꯥꯟꯗ ꯌꯥꯝ ꯁꯥꯊꯤꯒꯗꯕ ꯃꯤ ꯌꯥꯝ ꯐꯨꯒꯟꯕ ꯃꯤ ꯃꯥꯜꯂꯦꯕ
ꯌꯥꯔꯦꯀꯣ ꯌꯥꯔꯦꯀꯣ ꯅꯪꯅꯦ ꯑꯗꯨꯗꯤ ꯑꯩꯗꯤ ꯑꯗꯨꯃꯥꯏꯅ ꯇꯧꯗꯦꯅ ꯀꯩꯗꯧꯔꯤꯅꯣ ꯉꯁꯥꯏ ꯅꯪ ꯎ ꯅꯪ ꯀꯥꯏ ꯆꯠꯂꯤꯅꯣ ꯉꯁꯥꯏ ꯅꯪ ꯎ ꯌꯥꯏ ꯀꯥꯏ ꯆꯠꯂꯤꯅꯣ ꯉꯥꯁꯥꯏꯗꯣ ꯇꯥꯕ꯭ꯔꯣ
ꯍꯜꯂꯣ
ꯍꯜꯂꯣ ꯇꯥꯏ ꯇꯌꯦ
ꯀꯔꯤ ꯅꯣ ꯅꯦ ꯊꯤ ꯐꯥꯏꯔꯤꯔꯥ ꯅꯪ
ꯇꯧꯅꯨꯀꯣ ꯅꯪ ꯀꯩꯅꯣ ꯇꯥꯗꯕ꯭ꯔꯣ
ꯇꯥꯏꯌꯦ ꯇꯥꯏ ꯑꯗꯨꯃꯥꯏꯅ ꯑꯩꯀꯣ ꯉꯁꯤ ꯌꯥꯝ ꯁꯥꯎꯅꯤꯡꯉꯦꯕꯀꯣ
ꯎꯝ ꯀꯩꯗꯧꯔꯦ ꯀꯅꯥ ꯀꯅꯥ ꯀꯅꯥꯅ ꯅꯪ ꯊꯤꯌꯦ ꯍꯥꯏꯒꯦ ꯀꯅꯥꯅ ꯅꯪ ꯊꯤ ꯍꯥꯏꯒꯦ ꯉꯁꯤ
ꯊꯤ ꯍꯥꯏꯗꯤ ꯖꯨꯒꯣꯠ ꯆꯥꯗꯕ ꯃꯤ ꯖꯨꯒꯣꯠ ꯆꯥꯕ ꯃꯤ ꯌꯥꯎꯗꯕ
ꯑꯣ ꯀꯅꯥ ꯀꯅꯥ ꯆꯛꯄꯣꯠ ꯆꯥꯗꯦ ꯀꯅꯥ ꯀꯅꯥ ꯖꯨꯒꯣꯠ ꯆꯥꯗꯕ꯭ꯔꯣꯅꯦ
ꯑꯩ ꯅꯝꯕꯔ ꯄꯤꯔꯒꯦ ꯅꯪ ꯇꯧꯕꯀꯣ ꯑꯗꯨꯒ ꯀꯩ ꯀꯅꯣ ꯉꯥꯡꯅꯤꯡꯕ ꯉꯥꯡꯕꯤꯌꯣꯕ ꯑꯩ ꯃꯍꯨꯠ ꯑꯩ ꯌꯥꯝ ꯁꯥꯎꯔꯦꯕ
ꯑꯩ ꯑꯁꯤ ꯑꯗꯨꯒꯨꯝꯕ ꯃꯤ ꯅꯠꯇꯦ ꯑꯩꯈꯣꯏꯗꯤ
ꯃꯥꯟꯗꯤ ꯃꯥꯥꯟꯗꯦꯀꯣ ꯅꯪꯅꯦ ꯍꯥꯏꯗꯤ ꯌꯦꯡ ꯌꯦꯡ ꯌꯦꯡꯀꯥꯟꯗ ꯃꯤ ꯒ꯭ꯔꯨꯞ ꯒ꯭ꯔꯨꯞ ꯆꯠꯂꯒ ꯃꯤ ꯐꯨꯅꯒꯗꯕ ꯀꯥꯡꯕꯨꯗꯣ ꯃꯥꯜꯂꯦꯕ
ꯑꯗꯣ ꯅꯪ ꯉꯁꯥꯏ ꯔꯤꯛꯁꯣ ꯊꯧꯔꯒ ꯆꯠꯂꯤꯕꯗꯨ ꯀꯥꯏ ꯆꯠꯂꯤꯅꯣ
ꯑꯩ ꯔꯤꯛꯁꯣ ꯊꯧꯕꯗꯨꯔꯣ ꯏꯁ ꯑꯩꯁꯦ ꯍꯟꯗꯛ ꯍꯟꯗꯛꯅ ꯀꯩꯅꯣ ꯇꯧꯔꯦ ꯄꯩꯁꯥ ꯌꯥꯎꯗꯕꯒꯤ ꯄꯩꯁꯥ ꯇꯥꯜꯂꯤꯅꯦꯅ
ꯑꯣ ꯇꯨꯅ ꯑꯣꯏꯔꯦ ꯑꯩꯗꯤ ꯁꯤ ꯅꯨꯄꯥꯁꯤ ꯑꯗꯣ ꯅꯪ ꯍꯟꯗꯛ ꯍꯟꯗꯛꯁꯤ ꯀꯥꯏ ꯀꯥꯏ ꯂꯩꯒꯦ ꯀꯥꯏ ꯀꯔꯤ ꯀ
ꯑꯗ ꯅꯣꯡꯃ ꯅꯣꯡꯃ ꯅꯣꯡꯃ ꯍꯖꯔꯥꯒꯤ ꯇꯥꯜꯂꯒ ꯔꯤꯁꯣꯠ ꯍꯧꯕ ꯍꯥꯏꯗꯨꯅꯤ ꯑꯩꯈꯣꯏꯅ ꯀꯩꯅꯣ ꯇꯧꯋꯦꯕꯀꯣ ꯑꯩꯈꯣꯏꯅ ꯇꯥꯜꯂꯤꯕ ꯑꯗꯨꯗꯒꯤ ꯃꯣꯏ ꯒꯥꯔꯤ ꯃꯄꯨꯒꯤ ꯇꯪꯈꯥꯏ ꯇꯪꯈꯥꯏ ꯂꯧꯅꯩꯑꯕꯀꯣ
ꯑꯥ
ꯑꯩꯗꯤ ꯑꯥ ꯑꯩꯈꯣꯏꯗ ꯅꯣꯡꯃꯗ ꯌꯥꯝꯗꯕꯗ ꯂꯤꯁꯤꯡ ꯑꯅꯤ ꯆꯧꯉꯥꯒꯨꯝꯕ ꯇꯥꯜꯂꯦꯕꯀꯣ
ꯌꯥꯝ ꯐꯩꯅꯦ ꯑꯗꯨꯗꯤ
ꯑꯗꯨ ꯇꯥꯜꯂꯦ ꯌꯥꯝꯗꯕꯗ ꯑꯗꯨꯒ ꯑ ꯇꯪꯈꯥꯏꯗ ꯂꯤꯁꯤꯡ ꯀꯩꯅꯣ ꯂꯤꯁꯤꯡ ꯑꯃꯒ ꯑꯗꯨꯃꯥꯏꯟ ꯄꯤꯕꯀꯣ ꯐꯤꯐꯇꯤ ꯄꯥꯔꯁꯦꯟ ꯑꯗꯨꯃꯥꯏꯅ ꯇꯧꯅꯕꯅꯤꯅ ꯑꯁ ꯌꯥꯝ ꯋꯥꯅ ꯍꯤꯡꯉꯦꯗ ꯑꯩꯈꯣꯏꯗꯤ ꯑꯗꯨꯗ ꯅꯣꯡꯃꯗ ꯂꯤꯁꯤꯡ ꯂꯤꯁꯤꯡ ꯑꯃ ꯄꯨꯔꯛꯄꯗꯣ ꯆꯥꯛꯒꯤ ꯀꯩꯒꯤ ꯒꯦꯁꯀꯤ ꯍꯦꯟ ꯑꯥ ꯆꯦꯡꯒꯤ ꯀꯩ ꯕꯔꯥ ꯄꯤꯕ ꯃꯌꯥꯝ ꯈꯣꯠꯂꯀꯥꯟꯗꯅꯦ
ꯎꯝ
ꯍꯥꯏꯗꯤ ꯊꯥꯗ ꯂꯦꯝꯍꯧꯗꯕ
ꯑꯗꯣ ꯅꯪꯗꯤ ꯐꯖꯥꯅꯕꯨ ꯃꯦꯟꯁꯤꯜꯂꯦꯅꯦ
ꯑꯗꯨꯅꯦ ꯑꯗꯣ ꯊꯕꯛꯁꯦ ꯆꯠꯇ꯭ꯔꯗꯤ ꯑꯗꯨꯝ ꯇꯜꯂꯦ ꯑꯩꯈꯣꯏꯗꯤ
ꯑꯣ ꯑꯗꯣ ꯅꯪ ꯅꯨꯄꯤꯗꯤ ꯀꯩꯀꯩ ꯊꯕꯛ ꯇꯧꯒꯦ ꯍꯟꯇꯛ
ꯅꯨꯄꯤ ꯑꯁ ꯅꯨꯄꯤ ꯇꯧꯗꯦ ꯃꯥꯗꯣ ꯑꯉꯥꯡ ꯂꯧꯔꯒ ꯁꯨꯃꯥꯏꯅ ꯀꯩꯅꯣ ꯂꯩꯌꯦ ꯍꯥꯎꯁꯋꯥꯏꯐ ꯍꯥꯏꯕꯗꯨꯅꯦ
ꯑꯣ ꯅꯪꯒꯤ ꯅꯠꯇꯨꯗꯣ ꯑꯩꯗꯤ ꯎꯗꯕ ꯀꯨꯏꯔꯦ ꯃꯁꯛꯐꯥꯎ ꯀꯥꯎꯈ꯭ꯔꯦ ꯅꯪꯒꯤ ꯑꯉꯥꯡꯗꯤ ꯆꯥꯎꯔꯝꯃꯅꯤꯀꯣ ꯍꯣꯏ ꯅꯪꯗꯤ ꯑꯉꯥꯡꯗꯤ ꯆꯥꯎꯔꯝꯃꯅꯤ
ꯇꯝꯃꯦ ꯀ꯭ꯂꯥꯁ ꯁꯤꯛꯁ ꯇꯝꯃꯦ ꯍꯧꯖꯤꯛ
ꯑꯨꯁ ꯌꯥꯝ ꯆꯥꯎꯔꯦꯅꯦ ꯑꯗꯨꯗꯤ
ꯎꯝ ꯅꯨꯄꯥ ꯃꯆꯥ ꯑꯣꯏꯕꯅꯤꯅ ꯑꯁ ꯂꯣꯏꯔꯦ ꯑꯩ ꯑꯩ ꯏ ꯂꯧꯕ꯭ꯔꯕꯨ ꯃꯣꯏ ꯃꯣꯏ ꯃꯃꯥꯒꯤ ꯏ ꯂꯧꯕ ꯃꯥꯜꯂꯦꯕꯀꯣ
ꯑ ꯅꯪꯒꯤ ꯏ ꯂꯧꯔꯗꯤ ꯀꯥꯏꯗꯩ ꯌꯥꯗꯣꯏꯅꯣ ꯃꯃꯥꯒꯤ ꯏ ꯂꯧꯔꯤꯗꯣ ꯐꯔꯕꯅꯦ ꯀꯩꯅꯣ
ꯃꯃꯥꯒꯤ ꯏ ꯂꯧꯋꯦꯅꯦ ꯌꯥꯗꯦ ꯑꯩ ꯑꯉꯥꯡꯗꯣ ꯌꯥꯝ ꯉꯥꯎꯁꯤꯟꯅꯩꯕ
ꯑ ꯀꯩꯅꯣ ꯅꯪ ꯅꯪ
ꯀ꯭ꯂꯥꯁ ꯁꯤꯛꯁꯇ ꯑꯣꯏꯔꯒꯁꯨꯀꯣ ꯑꯁ ꯅꯨꯡꯇꯤꯒꯤ ꯒꯦꯝ ꯁꯥꯟꯅꯒꯦ ꯁꯤꯅꯦ ꯂꯥꯏꯔꯤꯛ ꯄꯥꯒꯦ ꯈꯟꯗꯦꯕ
ꯃꯃꯥ ꯃꯃꯥꯒꯤ ꯏ ꯂꯧꯔꯗꯤ ꯃꯁꯛꯇꯤ ꯑꯗꯨꯝ ꯐꯖꯒ꯭ꯔꯕ ꯃꯥꯜꯂꯦꯅꯦ ꯅꯪꯒꯤ ꯏ ꯂꯧꯔꯝꯃꯗꯤ ꯑꯁ
ꯃꯁꯛꯄꯨꯗꯤ ꯍꯣꯏ ꯃꯃꯥꯒꯤ ꯏ ꯂꯧꯕꯅꯤꯅ ꯑꯗꯨꯝ ꯐꯖꯩ
ꯍꯣꯏ ꯐꯖꯔꯝꯅꯤ ꯅꯪ ꯅꯪꯒꯤ ꯏ ꯂꯧ ꯂꯧꯗ꯭ꯔꯤꯗꯣ ꯂꯥꯏꯕꯛ ꯐꯔꯕꯅꯦ
ꯑꯩꯒꯤ ꯏ ꯂꯧꯕꯅꯤꯅ ꯃꯣꯏ ꯃꯃꯥ ꯅꯠꯇꯦ ꯑꯩꯅ ꯂꯧꯕ ꯃꯤ ꯅꯨꯄꯤꯗꯣ ꯐꯖꯕꯅꯦꯅ ꯀꯣ ꯑꯉꯥꯡꯗ ꯑꯗꯨꯝ ꯐꯖꯔꯦꯀꯣ ꯑꯩꯅ ꯂꯧꯕ ꯅꯨꯄꯤꯕꯨ ꯀꯥꯏ ꯀꯥꯏꯗ ꯊꯤꯒꯗꯣꯏꯅꯣꯕ
ꯍꯣꯏ ꯑꯗꯨꯅꯦ ꯑꯗꯨꯅꯦ ꯅꯪꯗꯤ ꯅꯨꯄꯤ ꯈꯟꯕ ꯌꯥꯝ ꯍꯩꯌꯦꯅ ꯇꯥꯏ
ꯑꯗꯨꯝ ꯍꯩꯕꯅꯦ
ꯑꯗꯨ ꯑꯩꯒꯤ ꯏꯌꯥꯝꯕ ꯑꯃ ꯖꯨꯒꯣꯠ ꯆꯥꯕ ꯑꯃ ꯂꯩꯌꯦ ꯃꯥꯁꯨ ꯑꯝꯇ ꯊꯤꯕꯤꯌꯨꯅꯦ ꯅꯪꯅ
ꯅꯌꯥꯝꯕ ꯍꯥꯏꯁꯦ ꯑ ꯀꯩꯅꯣꯒꯤ ꯑꯣꯐꯤꯁ ꯆꯠꯄꯗꯨꯔꯣ
ꯍꯣꯏ ꯑꯦꯛꯇꯔꯗꯣ ꯁꯨꯇꯤꯡ ꯍꯦꯛ ꯍꯦꯛ ꯆꯠꯄꯗꯣ
ꯑ ꯑꯗꯣ ꯃꯣꯏ ꯁꯨꯇꯤ ꯂꯩꯀꯥꯟꯗ ꯁꯨꯇꯤꯡ ꯆꯠꯄꯗꯣꯀꯣ
ꯎꯝ ꯍꯣꯏ ꯍꯣꯏ
ꯑꯁ
ꯑꯣ ꯀ ꯑꯥ ꯑꯜꯕꯝ ꯑꯅꯧꯕꯒ ꯄꯨꯊ‌ꯣꯛꯇꯨꯔ ꯄꯨꯊꯣꯛꯀꯗꯕ ꯂꯩꯕ꯭ꯔꯥ
ꯎꯝ ꯍꯣꯏ ꯃꯣꯏ ꯐꯤꯂꯝ ꯑꯃ ꯅ ꯅꯝꯃꯤꯌ‌ꯦ ꯍꯟꯇꯛ
ꯑꯣ
ꯑꯗꯨꯒꯤ ꯐꯖꯅ ꯀꯥꯟꯅ ꯆꯅ ꯍꯦꯔꯣꯏꯟꯗꯨ ꯀꯩꯅꯣ ꯈꯨꯟꯗꯒꯤ ꯍꯥꯏꯔ ꯃꯥꯜꯂꯦ ꯑꯩ ꯀꯥꯎꯈ꯭ꯔꯦ
ꯎꯝ
ꯃꯃꯤꯡꯗꯤ ꯈꯪꯍꯧꯗ꯭ꯔꯦ ꯑꯅꯧꯕ ꯃꯥꯜꯂꯦ ꯍ‌ꯦꯔ‌ꯣꯏꯟꯗꯣ
ꯎꯝ ꯏꯁꯩ ꯈꯛꯇꯔ ꯐꯤꯂꯝꯁꯨ ꯄꯨꯊꯣꯛ ꯇꯣꯏꯔꯖ‌ꯦ
ꯏꯁ ꯐꯤꯂꯝꯅꯤ ꯐꯤꯂꯝꯅꯤ ꯏꯁꯩꯥ ꯈꯛꯇ ꯅꯠꯗꯦ ꯐꯂꯝꯅꯤ ꯍꯥꯏꯌ‌ꯦ
ꯑꯗꯣ ꯅꯝꯕ ꯍꯧꯕꯗ ꯉꯥꯏꯔꯥ ꯅꯠꯇ꯭ꯔꯥ ꯇꯪꯈꯥꯏ ꯌꯧꯔꯕꯣ
ꯖꯨꯟꯗꯒꯤ ꯅꯝꯕ ꯍꯧꯔꯦ ꯃꯣꯏꯗꯤ ꯃꯥ ꯁꯨꯇꯤ ꯍꯦꯛ ꯂꯥꯛꯄꯒ ꯅꯝꯕ ꯍꯧꯔꯦ ꯂꯣꯏꯔꯦꯅꯦ ꯑꯁꯤ ꯍꯞꯇꯥꯗ ꯂꯣꯏꯔꯦꯅꯦ
ꯑꯣ ꯄ꯭ꯔꯣꯖꯦꯛꯇꯣ ꯑꯗꯨ ꯊꯥ ꯑꯅꯤ ꯈꯛꯇꯅꯦꯅꯦ ꯃꯣꯏꯒꯤꯁꯦ
ꯑ ꯍꯣꯏ ꯂꯣꯏꯔꯅꯤ ꯁꯤ ꯍꯞꯇꯥꯗ ꯂꯣꯏꯔꯅꯤ ꯍꯥꯏꯌꯦ ꯃꯥ
ꯑꯗꯨꯅ ꯅꯣꯏꯒꯤ ꯔꯤꯂꯤꯁ ꯇꯧꯕꯗꯣ ꯀꯔꯝ ꯀꯥꯟꯗ ꯇꯧꯗꯦꯕ ꯑꯣ
ꯈꯪꯗꯦ ꯑꯗꯨꯗꯤ ꯑꯣꯛꯇꯣꯕꯔ ꯅꯣꯕꯦꯝꯕꯔ ꯑꯗꯨꯃꯥꯏꯅ ꯇꯧꯈ꯭ꯔꯦꯗ ꯃꯣꯏ ꯏꯗꯤꯠꯀꯨꯝꯕꯁꯨ ꯌꯥꯝ ꯇꯧ ꯇꯧꯒꯗꯕꯅꯤꯅꯀꯣ ꯃꯇꯝꯗꯤ ꯈꯔ ꯆꯪꯒꯗꯕ ꯃꯥꯜꯂ‌ꯦꯕ ꯑꯗꯨꯝ
ꯎꯝ ꯌꯥꯝꯅ ꯅꯨꯡꯉꯥꯏꯗꯧ ꯃꯥꯜꯂꯤꯀꯣ ꯃꯣꯏ ꯀꯩꯅꯣ ꯐꯤꯂꯝꯗꯣ ꯅꯠꯇꯦ ꯃꯣꯏꯒꯤ ꯏꯁꯀ‌ꯦꯟ ꯏꯁꯀꯦꯟꯗꯣ ꯀꯔꯤ ꯀꯩꯗ ꯑꯣꯏꯗꯣꯏꯔꯣ ꯔꯣꯃꯥꯟꯇꯤꯛꯇꯒ ꯂꯞ ꯏꯁꯇꯣꯔꯤꯗ ꯆꯤꯡꯗꯣꯏꯔ ꯅꯠꯇ꯭ꯔꯒ
ꯍꯣꯏ ꯍꯣꯏ ꯍꯣꯏ ꯆꯤꯡꯉ‌ꯦ ꯆꯤꯡꯉꯦ ꯑꯗꯨꯗ ꯆꯤꯡꯉꯦ ꯍꯣꯏ
ꯑꯗꯨꯒ ꯀꯩꯅꯣ ꯐꯨꯅꯕꯁꯨ ꯌꯥꯎꯗꯣꯏꯔꯥ
ꯌꯥꯎꯋꯦ ꯌꯥꯎꯋꯦ ꯑꯁ ꯅꯍꯥꯟ ꯃꯥ ꯁꯨꯇꯤꯡ ꯆꯞꯄꯅꯦꯕ ꯐꯨꯅꯕ ꯁꯤꯟ ꯀꯥꯞꯄ‌ꯦ ꯍꯥꯏ ꯑꯗꯨ ꯂꯣꯏꯅ ꯀꯩꯅꯣ ꯃꯥ꯭ꯔꯛ ꯃꯥ꯭ꯔꯛ ꯃꯥ꯭ꯔꯛ ꯂꯣꯏꯅ ꯌꯥꯎꯔ ꯂꯥꯛꯄꯅꯦꯕ ꯌꯨꯝ ꯍꯜꯂꯛꯄꯗꯣ
ꯎꯝ ꯑꯗꯣ ꯑꯁꯦꯡꯕꯗꯁꯨ ꯐꯨꯨꯔꯕꯣ ꯍꯥꯏꯁꯦ
ꯍꯣꯏ ꯑꯁꯦꯡꯕꯁꯨ ꯐꯨꯏ ꯍꯥꯏ__ ꯃꯣꯏꯗꯤ ꯈꯔ ꯑ ꯃꯥꯟꯍꯟꯅꯤꯡꯉꯥꯏꯀꯣ ꯑꯗꯨꯒ ꯑꯁꯦꯡꯕꯁꯨ ꯐꯨꯏ ꯍꯥꯏꯌꯦꯕ
ꯑꯗꯨꯗꯤ ꯏꯁ ꯕꯦꯔꯥꯅꯤꯍꯦ ꯐꯤꯂꯤꯝ ꯀꯨꯝꯕꯈꯔꯥꯕꯨ ꯁꯤꯕ ꯇꯥꯔꯦꯅꯦ ꯂꯥꯥꯁꯇ
ꯍꯣꯏ ꯑꯗꯨꯅꯦ
ꯃꯣꯏꯗꯤ ꯈꯔ ꯃꯥꯜ ꯍꯟꯅꯤꯡꯉꯥꯏ ꯀꯣ
ꯎꯝ ꯎꯝ
ꯁꯣꯛꯑꯗꯤ ꯅꯨꯄꯤꯒ__
ꯍꯣꯏ
ꯅꯨꯄꯤ ꯕꯤꯌꯥꯝ ꯈꯪꯅꯕ ꯂꯩꯔꯝꯒꯅꯤꯗ
ꯈꯪꯗꯦꯗ ꯑꯩꯗꯤ ꯃꯥ ꯃꯥ ꯍꯥꯏꯕꯩ ꯈꯪꯅꯕ ꯂꯩꯕ ꯌꯥꯏ ꯑꯦꯟꯗ
ꯎꯝ
ꯑꯗꯣ ꯅꯪꯗꯤ ꯅꯨꯄꯤ ꯊꯤꯕ ꯌꯥꯝ ꯍꯩꯅꯤꯅ ꯑꯩꯅ ꯈꯟꯕꯗꯤꯁꯦ ꯅꯪꯉꯣꯟꯗ ꯊꯤꯍꯟꯁꯤꯔꯥꯅ ꯍꯥꯏꯅ ꯈꯟꯕ ꯑꯗꯨ ꯃꯉꯣꯟꯗꯁꯨ ꯋꯥꯔꯤ ꯁꯥꯈ꯭ꯔꯕꯅꯤꯗ ꯑꯩꯅ
ꯑꯩꯒꯤꯗꯤ ꯊꯕꯛ ꯏꯪꯈꯥꯡꯕꯨ ꯍꯩꯔꯗꯤ ꯑꯗꯨꯝ ꯌꯥꯔꯦꯗꯥ ꯑꯩꯈꯣꯏ ꯑꯩꯒꯤꯗꯤ
ꯊꯕꯛ ꯏꯟꯒꯥꯡ
ꯑꯍꯣꯏ ꯍꯣꯏ ꯍꯣꯏ ꯌꯥꯔꯦ ꯗꯥ ꯄꯤꯛꯄ ꯆꯥꯎꯕ ꯀꯦꯝ ꯂꯩꯇꯦ ꯑꯗꯨ ꯊꯕꯛ ꯏꯪꯈꯥꯡꯕꯨ ꯍꯩꯔꯗꯤ ꯃꯤ ꯃꯈꯥꯗꯕꯨ ꯂꯩꯕ ꯍꯥꯏꯔꯗꯤ ꯌꯥꯔꯦꯗꯥ
ꯑ ꯑꯗꯣ ꯍꯣꯏ ꯈꯪꯉꯦ ꯗꯥ
ꯀꯩ ꯍꯦꯡꯖꯥꯡ ꯆꯥꯔꯒꯦ